ꯅꯨꯡꯉꯥꯏꯃꯟꯕ ꯍꯥꯏꯗꯤ ꯈꯪꯍꯧꯗꯕꯤꯗ ꯍꯜꯂꯣ ꯇꯧꯔ ꯂꯩꯕꯅꯦ
ꯁꯤꯗ ꯋꯥꯔꯤꯗꯣ ꯉꯥꯡꯒ ꯂꯩꯕ ꯐꯣꯟ ꯇꯥꯕ꯭ꯔꯣ ꯇꯥꯕ꯭ꯔꯣ
ꯃꯇꯝ ꯇꯥꯕꯩ ꯑꯣꯏꯔꯝꯅꯤ ꯍꯣꯏ ꯋꯥꯔꯤ ꯑꯗꯨꯝ ꯁꯥꯕ ꯅꯨꯡꯉꯥꯏꯔꯗꯤ ꯃꯇꯝ ꯇꯥꯕ ꯈꯪꯗꯕꯅꯦ
ꯈꯪꯗꯦ ꯍꯧꯖꯤꯛ ꯋꯥꯔꯤꯗꯣ ꯑꯩ ꯁꯝꯗꯔꯛꯀꯦ ꯎꯝ ꯀꯩꯅꯣ ꯏꯆꯥꯅꯨꯄꯥꯁꯨ ꯃꯥꯗꯣ ꯎꯝ ꯕꯣꯏꯁꯇꯥ ꯃꯥꯁꯦ ꯆꯪꯉ‌ꯦꯗꯅꯥ ꯑꯈꯣꯏ ꯂꯣꯟꯁꯨ ꯌꯥꯎꯋꯦꯕ ꯃꯥꯁꯦ
ꯕꯨꯠ ꯍꯥꯏꯔꯗꯤ ꯐꯒꯗꯕ ꯃꯥꯁꯨ ꯕꯨꯠꯀꯥ ꯍꯦꯛꯇꯥ ꯌꯦꯡꯕꯀꯣ ꯕꯨꯠ ꯇ꯭ꯨꯋꯥꯡ ꯍꯥꯏꯔꯒꯀꯣ
ꯍꯣꯏ
ꯕꯨꯠ ꯇ꯭ꯨꯋꯥꯡ ꯍꯥꯏꯔꯒ ꯑꯗꯨ ꯆꯪꯕꯅꯦꯕ ꯑꯗꯨꯒ ꯃꯥꯅ ꯑꯗꯨꯝ ꯕꯨꯠ ꯇꯣꯡ ꯍꯥꯏꯕ ꯀꯥꯟꯗ ꯕꯨꯠ ꯋꯥꯂꯥ ꯍꯥꯏꯅ ꯊꯣꯛꯄꯅꯤꯕ ꯑꯗꯨꯗ ꯃꯥꯖꯦ ꯌꯦꯡꯕꯁꯤ ꯌꯦꯡꯕꯁꯤ ꯑꯗꯣ ꯌꯦꯡꯕꯁꯨ ꯕꯨꯠꯀꯤ ꯑꯁꯥꯡꯕ ꯀꯔꯤ ꯍꯥꯏꯁꯦ ꯚꯕꯤꯗꯤꯑꯣ ꯑꯁꯥꯡꯕ ꯁꯥꯡꯕꯗꯨ ꯌꯦꯡꯗꯦ ꯃꯥꯁꯦ ꯔꯤꯜꯁ ꯈꯛꯇꯥꯅꯤꯕ
ꯍꯣꯏ ꯍꯣꯏ
ꯑꯁ ꯕꯨꯠꯀꯤ ꯌꯦꯡꯕꯁꯦ ꯌꯦꯡꯕꯁꯦ ꯕꯨꯠꯁꯨ ꯐꯥꯒꯤꯒꯤ ꯕꯨꯠ ꯈꯛꯇꯅꯦ ꯃꯣꯏꯒꯤ ꯕꯨꯠꯁꯤꯁꯨ
ꯑꯩꯗꯤ ꯅꯪ ꯅꯪꯒꯨꯝꯅ ꯑꯉꯥꯡꯅꯩꯗꯤ ꯌꯥꯝ ꯑꯩꯒꯤ ꯑꯉꯥꯡ ꯃꯆꯥ ꯃꯆꯥꯗꯣ ꯑꯩꯗꯤ ꯌꯥꯝ ꯅꯨꯡꯁꯤꯌꯦ ꯇꯥꯕ꯭ꯔꯣ ꯑꯉꯥꯡ ꯃꯆꯥ ꯃꯆꯥ ꯑꯗꯨꯝ ꯍꯣꯏ ꯑꯉꯥꯡꯁꯤꯡꯗꯨꯀꯣ ꯂꯩꯃꯤꯟꯅꯕ ꯀꯥꯟꯗ ꯌꯥꯝ ꯅꯨꯡꯉꯥꯏꯕ ꯑꯃ ꯐꯥꯎꯋꯦꯕ ꯃꯣꯏꯅ ꯁꯦꯔꯥꯟ ꯇꯨꯔꯥꯟ ꯇꯧꯕꯒꯨꯝꯕ ꯌꯦꯡꯁꯤꯟꯕ ꯈꯣꯠꯄ
ꯎꯝ ꯎꯝ ꯍꯨꯖꯤꯛ ꯅꯪ ꯅꯨꯡꯁꯤꯒꯅꯤ ꯍꯌꯦꯡ ꯋꯥꯏꯗꯤ ꯅꯪ ꯈꯪꯒꯅꯤ ꯅꯪ ꯈꯪꯒꯅꯤ ꯅꯪ ꯇ꯭ꯋꯦꯟꯇꯤ ꯐꯣꯔ ꯁꯚꯦꯟ ꯅꯪꯅ ꯌꯦꯡꯉꯦ ꯍꯥꯏꯕꯗꯣ ꯎꯝ
ꯑꯉꯥꯡꯁꯤꯡꯒꯤ ꯆꯥꯛ ꯄꯤꯖꯕꯗꯣ ꯑꯩꯅ ꯈ꯭ꯋꯥꯏꯗꯒꯤ ꯄꯥꯝꯕꯅꯦ ꯆꯥꯛ ꯑꯗꯨꯝ ꯄꯤꯖꯔꯒ ꯃꯣꯏꯅ ꯆꯥꯔꯒ ꯇꯧꯕꯗꯣ ꯑꯩꯒꯝ ꯏꯆꯦꯒꯤ ꯃꯆꯥꯒꯨꯝꯕ ꯏꯅꯥꯎꯅꯨꯄꯤꯒꯤ ꯃꯆꯥꯒꯨꯝꯕ ꯃꯣꯏ ꯀꯔꯤꯝꯇꯥ ꯇꯧꯕꯤꯗꯦ ꯆꯥꯛ ꯈꯥ ꯆꯥꯛꯀꯥ ꯏꯔꯨꯕꯤꯕꯗꯤ ꯍꯥꯏꯒꯤ ꯊꯕꯛꯇꯤ
ꯎꯝ ꯑꯦꯁ ꯎꯝ ꯅꯪ ꯑꯗꯨꯝ ꯆꯨꯞꯄ ꯑꯗꯨꯝ ꯌꯦꯡꯉꯣ ꯅꯨꯃꯤꯠ ꯆꯨꯞꯄ ꯌꯦꯡꯉꯣ ꯀꯥꯟꯗ ꯅꯨꯡꯇꯤꯒꯤ ꯇꯧꯔꯛꯄ ꯀꯥꯟꯗꯗꯤꯀꯣ
ꯍꯣꯏ
ꯅꯪꯒꯤ ꯗꯦꯂꯤ ꯔꯨꯇꯤꯟ ꯑꯣꯏꯅ ꯑꯗꯨꯝ ꯇꯧꯕ ꯀꯥꯟꯗꯗꯤ ꯏꯁ ꯄꯦꯟꯕꯅꯦꯍꯦ ꯑꯗꯨꯕꯨ ꯑꯗꯨꯝ ꯅꯨꯡꯗꯤ ꯅꯨꯡꯁꯤꯕꯅꯦ ꯏꯆꯥ ꯑꯣꯏꯕꯅꯤꯅꯀꯣ ꯅꯨꯡꯨꯁꯤꯗꯦ ꯍꯥꯏꯕꯗꯤ ꯉꯝꯃꯣꯏ
ꯑꯗꯨꯅꯦ ꯑꯩꯈꯣꯏꯁꯨ ꯏꯆꯦꯒꯤ ꯏꯆꯥꯗꯣ ꯏꯆꯦ ꯑꯗꯨꯝ ꯄꯣꯛꯃꯤꯟꯅꯕꯒꯤ ꯏꯆꯦꯒꯤ ꯏꯆꯥ ꯑꯣꯏꯕꯒꯤ ꯑꯩꯒꯤ ꯏꯆꯥ ꯑꯃꯒꯨꯝꯅ ꯈꯜꯂꯦꯕ ꯌꯥꯝ ꯅꯨꯡꯁꯤꯌꯦꯕ
ꯎꯝ ꯎꯝ ꯎꯝ ꯑꯗꯣ ꯃꯣꯏꯕꯨ ꯅꯨꯡꯁꯤꯕꯗꯤ ꯑꯗꯨꯝ ꯃꯃꯥ ꯄꯥꯅ ꯑꯗꯨꯝ ꯎꯝ ꯑꯈꯣꯏꯅ ꯑꯗꯨꯝ ꯂꯧꯕꯁꯦ ꯇ꯭ꯋꯦꯟꯇꯤ ꯐꯥꯏꯚ ꯇ꯭ꯋꯦꯟꯇꯤ ꯐꯣꯔ ꯁꯚꯦꯟ ꯑꯣꯏꯅ ꯂꯧꯔꯁꯨ ꯃꯣꯏꯅ ꯅꯨꯡꯁꯤꯕꯒ ꯅꯪꯒꯤ ꯁꯤꯕꯒꯗꯤ ꯈꯦꯠꯅꯒꯅꯤ ꯍꯥꯏꯕ ꯑꯗꯨ ꯅꯪꯒꯤ ꯅꯆꯥ ꯑꯣꯏꯔꯗꯤꯀꯣ ꯍꯦꯟꯅ ꯅꯨꯡꯁꯤꯒꯅꯤ ꯑꯉꯥꯡ ꯑꯣꯏꯔꯤꯉꯩ ꯄ꯭ꯔꯁ ꯇꯥꯏꯝ ꯄꯣꯛꯄ ꯀꯥꯟꯗꯗꯤ ꯈꯨꯅꯨꯡꯁꯤ ꯑꯃ ꯑꯅꯤ ꯁꯨꯔꯛꯑꯦ ꯑꯍꯨꯝ ꯁꯨꯔꯛꯑꯦ ꯑꯗꯨꯗ ꯋꯥꯏ ꯆꯤꯜꯂꯛꯄ ꯀꯥꯟꯗꯗꯤꯀꯣ ꯁꯥꯎꯅꯤꯡꯉꯒ ꯄꯡꯐꯨ ꯐꯨꯅꯤꯡꯕ
ꯎꯝ
ꯑꯗꯨꯒ ꯁꯥꯎꯅꯤꯡꯒ ꯄꯨꯡꯂꯥꯎ ꯂꯥꯎꯕ ꯑꯗꯨ ꯍꯧꯔꯛꯑꯅꯤ
ꯑꯁ ꯑꯥ ꯅꯆꯥ ꯅꯨꯄꯥꯒꯤ ꯈꯣꯟꯖꯦꯜ ꯇꯥꯕꯒꯨꯝ ꯇꯧꯋꯦ
ꯑꯁ ꯑꯩꯒꯤ ꯏꯆꯥꯅꯨꯄꯥ ꯏꯆꯥ ꯅꯨꯨꯄꯤꯁꯤꯡꯗꯣ
ꯑꯥ
ꯃꯈꯣꯟꯗꯣ ꯀꯔꯤ ꯍꯥꯏꯁꯤꯔꯥ ꯍꯁꯀꯤ ꯑꯣꯏꯕ ꯈꯣꯏ ꯚꯣꯏꯁꯇꯣ ꯑꯗꯨ ꯈꯛꯇ ꯑꯣꯏꯕ ꯎꯝ ꯑꯩꯗꯤ ꯏꯆꯦꯒ ꯏꯅꯦꯁꯦ ꯑꯥ ꯍꯁꯀꯤ ꯔꯥꯅꯤ ꯃꯨꯈꯔꯖꯤꯒꯤ ꯐꯣꯟ ꯒꯨꯝꯅꯀꯣ
ꯇꯜꯂꯦꯗ
ꯑꯁꯦꯡꯕꯩꯅꯦ ꯃꯤꯅ ꯑꯁ ꯀꯩꯅꯣ ꯅꯆꯥꯁꯤꯡꯗꯤ ꯃꯈꯣꯟꯁꯦ ꯎꯝ ꯀꯟꯅ ꯀꯩꯅꯣ ꯇꯧꯗꯦ ꯍꯥꯏꯅꯀꯣ ꯎꯝ ꯏꯁꯩꯁꯨ ꯁꯛꯄ ꯉꯝꯗꯦ ꯃꯣꯏꯁꯦ ꯚꯣꯏꯁꯁꯨ ꯀꯔꯤ ꯍꯥꯏꯁꯤꯔ ꯍꯥꯏ ꯀꯩꯅꯣ ꯍꯥꯏ ꯑꯣꯏꯅ ꯁꯛꯄꯁꯨ ꯉꯝꯗꯦ ꯔꯥꯏꯝꯁꯀꯨꯝꯕ ꯁꯛꯄꯗꯀꯣ
ꯍꯣꯏ ꯍꯣꯏ
ꯑꯗꯨꯨꯅꯦ ꯏꯁ ꯑꯁ ꯃꯥꯂꯤꯁ ꯇꯧꯕꯤꯌꯨ ꯍꯥꯏꯅ ꯇꯧꯔꯤꯌꯦ ꯑꯩ
ꯃꯥꯒꯤ ꯈꯣꯟꯖꯦꯜ ꯇꯥꯏꯌꯦ ꯍꯣꯏ
ꯃꯈꯣꯟꯗꯣ ꯀꯩꯅꯣꯝꯃ ꯇꯧꯕꯅꯦ ꯃꯥꯁꯦ ꯍꯁꯀꯤ ꯑꯩ ꯏꯆꯥ ꯅꯨꯨꯄꯤꯗꯨꯁꯨ ꯍꯁꯀꯤꯅꯦ ꯃꯥꯒꯤ ꯚꯣꯏꯁꯁꯤꯡꯗꯣ
ꯑꯥ
ꯎꯝ
ꯀꯩꯅꯣ ꯍꯜꯂꯣ
ꯑꯁ ꯂꯩꯇꯨꯅꯤ ꯑꯗꯨꯅꯤꯀꯣ ꯑꯁ ꯂꯣꯏꯔꯦ ꯌꯦꯡꯉꯣ
ꯑ ꯇꯥꯌꯦ
ꯑꯁ ꯃꯥꯒꯤ ꯚꯣꯏꯁꯤꯡꯗꯣ ꯀꯔꯤꯅꯣ ꯅꯆꯥꯁꯤꯡꯁꯦ ꯑꯁꯤꯒꯨꯝꯕ ꯃꯈꯣꯟ ꯈꯛꯇ ꯄꯣꯛꯏꯁꯤꯕꯣ ꯍꯥꯏꯌꯦ
ꯇꯜꯂꯦꯗ ꯅꯪ ꯋꯥꯔꯤꯁꯤꯁꯨ
ꯏꯆꯥ ꯅꯨꯨꯄꯥ ꯑꯍꯟꯗꯣ ꯆꯀꯔ ꯑꯅꯤꯅꯦ ꯑꯗꯨꯒ ꯎꯝ ꯑꯇꯣꯝꯕꯁꯨ ꯆꯀꯔ ꯑꯅꯤꯅꯦ ꯃꯌꯥꯏꯒꯤ ꯅꯨꯄꯤ ꯅꯨꯄꯤꯗꯨꯗꯤ ꯆꯝ ꯆꯀꯔ ꯑꯃꯈꯛꯇꯅꯦ ꯃꯥꯅ ꯍꯦꯟꯅ ꯃꯆꯤꯡ ꯐꯠꯇꯦ ꯑꯗꯨꯒ ꯑꯁꯤ ꯑꯍꯟꯗꯤꯀꯣ ꯍꯥꯏꯅ ꯇꯩꯅꯕ ꯌꯥꯏꯕ ꯑꯗꯨꯝ ꯑꯩꯅ ꯇꯧꯒꯅꯨ ꯁꯨꯃꯥꯏꯅ ꯇꯧꯒꯅꯨ ꯑꯁꯨꯃꯥꯏꯅ ꯆꯥꯁꯦ ꯍꯥꯏꯔꯁꯨ ꯌꯥꯌꯦ
ꯎꯝ
ꯑꯁꯤ ꯑꯇꯣꯝꯕꯤꯗꯨꯗꯤ ꯁꯨꯡꯌꯥ ꯃꯥꯅ ꯌꯥꯗꯦ ꯍꯥꯏꯔꯗꯤ ꯁꯨꯡꯌꯥ ꯌꯥꯗꯦ ꯑꯗꯨꯒ ꯑꯗꯨ ꯃꯥꯗꯤ ꯃꯔꯣꯟ ꯊꯣꯛ ꯉꯟꯅ ꯊꯣꯛꯑꯦꯕ ꯉꯟꯅꯁꯨ ꯆꯠꯄ ꯍꯩꯌꯦ ꯃꯥꯁꯦ ꯊꯥ ꯄꯟꯕꯒꯤ ꯃꯥꯗꯤ ꯑꯗꯨꯝ ꯑꯗꯨꯝ ꯑ ꯀꯔꯤ ꯍꯥꯏꯁꯤꯔꯥ ꯎꯝ ꯃꯣꯔꯥꯒꯨꯝꯕ ꯄꯥꯏꯔꯒ ꯈꯔ ꯈꯔ ꯑꯗꯨꯝ ꯆꯠꯄ ꯍꯧꯋꯦ ꯑꯗꯨꯒ ꯑꯁꯤ ꯂꯥꯁꯀꯤꯁꯤꯅ ꯃꯥꯁꯨ ꯆꯀꯔ ꯑꯅꯤꯅꯦ ꯃꯥꯅ ꯌꯥꯗ꯭ꯔꯦ ꯍꯥꯏꯔꯗꯤ ꯁꯨꯡꯌꯥ ꯌꯥꯗ꯭ꯔꯦ
ꯑꯁ ꯅꯣꯏꯒꯤꯗꯤ ꯆꯀꯥ ꯑꯅꯤ ꯉꯥꯗ ꯄꯣꯛ ꯄꯣꯛꯁꯤꯟꯕ ꯋꯥꯅꯤꯅꯦ ꯅꯪꯒꯤ ꯋꯥꯔꯤꯁꯤꯗꯤ
ꯑꯗꯨꯅꯤ ꯑꯗꯨꯁꯨ ꯑꯩꯈꯣꯏꯒꯤ ꯎꯝ ꯑꯗꯨꯅꯤ ꯑꯩꯅ ꯍꯥꯏꯗ꯭ꯔ ꯗꯦꯠꯁꯨ ꯋꯥꯟ ꯋꯥꯟ ꯉꯥꯛꯇꯅꯦ ꯃꯣꯏ ꯄꯣꯛꯏꯁꯦ
ꯑꯣ
ꯃꯣꯏ ꯄꯣꯛꯄꯁꯨ ꯎꯝ ꯎꯝ ꯅꯨꯡꯉꯥꯏꯒꯅꯤ ꯅꯪꯁꯨ ꯄꯣꯛ ꯀꯥꯟꯗ ꯈꯪꯒꯅꯤ
ꯍꯦ ꯑꯩꯗꯤ ꯑꯉꯥꯡ ꯑꯩꯅ ꯌꯥꯝꯅ ꯅꯨꯡꯁꯤꯕꯒꯤꯔꯒ ꯈꯪꯗꯦ
ꯎꯝ ꯍꯣꯏ
ꯂꯣꯏꯅ ꯅꯨꯡꯁꯤꯌꯦꯗ
ꯅꯪ ꯋꯥꯔꯤ ꯁꯥꯟꯅꯕꯁꯦ ꯌꯥꯝ ꯅꯨꯡꯉꯥꯏꯗ ꯅꯪ ꯅꯪ ꯊꯣꯛꯂꯛꯄ ꯀꯥꯟꯗ ꯑꯩꯕꯨ ꯀꯣꯟꯇꯦꯛ ꯇꯧꯔꯛꯑꯣ
ꯍꯣꯏ ꯍꯣꯏ ꯀꯩꯅꯣ ꯁꯤꯡꯖꯨꯔꯥ ꯀꯩꯅꯣꯝꯃ ꯆꯥꯥꯁꯦ
ꯁꯣꯏꯗꯕꯤꯗ
ꯍꯣꯏ ꯍꯣꯏ ꯁꯤꯡꯖꯨ ꯁꯤꯡꯖꯨ ꯍꯥꯏꯕꯁꯤꯀꯣ ꯌꯥꯝ ꯁꯥꯕꯗꯣ
ꯎꯝ
ꯅꯪꯁꯨ ꯂꯦꯞꯈꯠꯄ ꯌꯥꯗꯦ ꯑꯩꯁꯨ ꯂꯦꯞꯈꯠꯄ ꯌꯥꯗꯦ ꯀꯟꯇꯤꯅ꯭ꯌꯨ ꯑꯣꯏꯅ ꯑꯩꯗꯤ ꯑꯗꯨ ꯂꯦꯞꯈꯠꯄ ꯑꯩꯗꯤ ꯆꯥꯈ꯭ꯔꯗꯤꯀꯣ ꯇꯦꯡꯀꯣꯠ ꯑꯃ ꯇꯧꯒꯦꯔꯥ ꯇꯦꯡꯀꯣꯇ ꯑꯣꯏ ꯇꯧꯒꯦꯔꯥ ꯍꯟꯗꯕꯤ ꯆꯥꯕꯗꯨꯅꯦꯕ ꯏꯁ ꯍꯥꯎꯋꯦ ꯑꯗꯨꯗꯤ
ꯑꯩꯗꯤ ꯍꯧꯖꯤꯛꯁꯦ ꯉꯁꯤꯁꯦ
ꯎꯝ
ꯑꯩ ꯏꯄꯥꯝꯗ ꯆꯠꯂꯦ ꯍꯥꯏꯕꯗꯣ
ꯍꯣꯏ
ꯏꯃꯥꯟꯅꯕꯤꯅ ꯍꯧꯖꯤꯛ ꯑꯁꯤꯒꯤ ꯎꯝ ꯑꯗꯨꯝ ꯀꯣꯜ ꯂꯧꯕꯁꯦ ꯃꯥꯅ ꯇꯥꯛꯄꯤꯔꯛꯄꯅꯦ ꯍꯥꯏꯕ ꯑꯗꯨ ꯅꯨꯄꯤ ꯑꯗꯨꯅ ꯃꯥꯁꯦ ꯎꯝ ꯀꯩꯅꯣ ꯇꯧꯕ ꯑ ꯎꯝ ꯁꯤꯡꯖꯨ ꯆꯥꯁꯦ ꯍꯥꯏꯅ ꯑ ꯀꯧꯕ ꯅꯍꯥꯟ ꯁꯟꯗꯦꯗꯨꯁꯨ ꯃꯥ ꯀꯧꯋꯦ ꯑꯩ ꯅꯍꯥꯟ ꯁꯟꯗꯦꯗꯨꯁꯨ ꯁꯦꯇ꯭ꯔꯁꯗꯦ ꯅꯨꯃꯤꯠꯇꯣ ꯑꯗꯨꯗꯁꯨ ꯆꯠꯂꯦ ꯑꯗꯨ ꯃꯥ ꯂꯩꯔꯝꯗ꯭ꯔꯦ ꯃꯥꯗꯣ ꯀꯥꯎꯁꯨ ꯀꯥꯎꯕ ꯃꯥꯜꯂꯦ ꯃꯥꯁꯦ ꯀꯧꯔꯝꯃꯒ ꯑꯗꯨꯝ ꯃꯅꯝ ꯃꯥꯅ ꯊꯕꯛ ꯑꯃ ꯆꯠꯁꯦ ꯍꯥꯏꯕꯗ ꯃꯥ ꯆꯠꯈ꯭ꯔꯕ ꯃꯥꯜꯂꯦꯕ ꯑꯗꯨ ꯃꯥ ꯂꯩꯔꯝꯗꯕꯒꯤ ꯑꯩꯁꯨ ꯀꯧꯁꯨ ꯀꯧꯗ꯭ꯔꯦ ꯑ ꯑꯗꯨ ꯇꯣꯛꯑꯦ ꯑꯗꯨꯒ ꯉꯁꯤꯁꯦ ꯃꯥ ꯊꯑꯣꯏꯅ ꯀꯧꯕꯅꯦ ꯑꯗꯨ ꯃꯥꯁꯦ ꯃꯆꯦ ꯑꯃ ꯃꯣꯏꯁꯦ ꯅꯨꯄꯤ ꯑꯅꯤ ꯅꯨꯄꯥ ꯑꯅꯤ ꯄꯣꯛꯄꯅꯦ ꯑꯗꯨ ꯅꯨꯄꯤꯗꯣ ꯑꯍꯟꯅꯦꯕꯀꯣ ꯃꯥꯁꯦ ꯂꯩꯁꯥ ꯑꯣꯏꯅ ꯀꯦꯟꯁꯔ ꯅꯥꯔꯒ ꯁꯤ ꯁꯤꯕ ꯌꯥꯝ ꯅꯨꯡꯉꯥꯏꯇꯦ ꯑꯗꯨ ꯂꯩꯁꯥꯅꯤ ꯃꯥꯁꯦ ꯎꯝ ꯗꯦꯜꯂꯤꯗ ꯇ꯭ꯔꯤꯠꯃꯦꯟ ꯇꯧꯔꯒ ꯇꯧꯔꯒ ꯇꯧꯔꯒ ꯇ꯭ꯔꯤꯠꯃꯦꯟꯁꯦ ꯇꯧꯕꯁꯦ ꯆꯍꯤ ꯑꯃꯒꯨꯝꯕ ꯍꯦꯟꯅ ꯇꯧꯔꯒ ꯑꯃꯨꯛ ꯊꯣꯛꯂꯛꯄ ꯐꯔꯦ ꯍꯥꯏꯅ ꯀꯣ
ꯍꯥ
ꯎꯝ ꯑꯗꯨ ꯐꯔꯦ ꯍꯥꯏꯅ ꯊꯣꯛꯂꯛꯑꯦ ꯑꯗꯨꯒ ꯈꯔ ꯐꯔꯦ ꯍꯥꯏꯔꯒ ꯑꯃꯨꯛ ꯎꯝ ꯆꯦꯒꯞꯀꯤ ꯆꯪꯕꯀꯥꯟꯗ ꯃꯥꯒꯤꯗꯨ ꯑꯗꯨꯝ ꯍꯦꯟꯖꯜꯂꯝꯃꯦ ꯍꯥꯏꯅ ꯊꯕꯛ ꯁꯨꯕꯗꯣ ꯑꯗꯨꯝ ꯐꯔꯦ ꯀꯦꯃꯣꯒꯨꯝꯕ ꯐꯖꯅ ꯀꯥꯞꯄꯒ ꯃꯥꯒꯤ ꯁ꯭ꯇꯦꯁꯇꯨ ꯋꯥꯡꯗ꯭ꯔꯗꯤ ꯑꯗꯨꯝ ꯎꯝ ꯐꯔꯒ ꯑꯗꯨꯝ ꯃꯥꯁꯦ ꯌꯥꯝ ꯐꯖꯅ ꯄꯣꯊꯥꯔꯒ ꯗꯥꯏꯇꯤꯡꯒꯨꯝꯕ ꯐꯖꯅ ꯇꯧꯔꯒ ꯑꯗꯨꯝ ꯂꯩꯒꯗꯕꯅꯦꯕ ꯃꯥꯁꯦ ꯑꯗꯨꯝ ꯄꯣꯠ ꯆꯩꯩꯒꯨꯝꯕ ꯍꯣꯟꯕ ꯒꯥꯔꯤꯒꯨꯝꯕ ꯑꯗꯨꯝ ꯊꯧꯕꯒꯤꯀꯣ ꯒꯥꯔꯤ ꯊꯧꯕ ꯍꯥꯏꯕꯨ ꯃꯣꯏꯒꯤ ꯒꯥꯔꯤ ꯃꯆꯥꯒꯨꯝꯕ ꯑꯗꯨꯝ ꯊꯧꯗꯣꯛ ꯊꯧꯖꯤꯟ ꯇꯧꯕꯗꯣ ꯑꯗꯨꯒꯨꯝꯕ ꯑꯗꯨꯝ ꯐꯔꯦ ꯍꯥꯏꯗꯤ ꯃꯥꯗꯤ ꯍꯛꯆꯥꯡꯗꯨ ꯐꯔꯦ ꯍꯥꯏꯅ ꯆꯠꯂꯤꯕ ꯑꯗꯨ ꯑꯣꯏꯔꯁꯨ ꯃꯅꯨꯡꯗꯗꯤ ꯌꯥꯗꯦꯗꯅꯀꯣ ꯑꯗꯨꯝ ꯄ꯭ꯂꯥꯟ ꯇꯧꯕ ꯍꯧꯔꯦ ꯑꯃꯨꯛ ꯑꯗꯨꯗꯒꯤ ꯃꯥꯁꯦ ꯇ꯭ꯔꯤꯠꯃꯦꯟ ꯑꯃꯨꯛ ꯎꯝ ꯆꯦꯛꯑꯞꯀꯦꯅꯤ ꯍꯥꯏꯅ ꯆꯪꯈꯤꯕꯗꯣ ꯐꯥꯔꯁꯇꯥ ꯃꯥ ꯍꯧꯔꯛꯄ ꯀꯥꯟꯗ ꯀꯦꯃꯣ ꯀꯥꯞꯄꯒ ꯆꯍꯤ ꯑꯃ ꯀꯨꯨꯝꯕ ꯍꯦꯜꯂꯒ ꯃꯥꯁꯦ ꯊꯣꯛꯂꯛꯈ꯭ꯔꯕꯅꯦ ꯑꯗꯣ ꯑꯃꯨꯛ ꯊꯣꯛꯂꯛꯑꯒ ꯐꯔꯦ ꯍꯥꯏꯅ ꯆꯍꯤ ꯑꯃꯒꯨꯝꯕ ꯂꯩꯔꯒ ꯑꯃꯨꯛꯁ ꯆꯪꯈꯤꯕꯗꯗꯤ ꯃꯥꯁꯦ ꯑꯗꯨꯝ ꯊꯥ ꯑꯅꯤ ꯑꯍꯨꯝꯒꯨꯝꯕ ꯂꯩꯔꯦ ꯀꯦꯃꯨ ꯀꯥꯞꯄ ꯍꯧꯋꯦ ꯃꯥꯁꯤꯡ ꯃꯁꯥ ꯌꯥꯝ ꯁꯣꯜꯂꯛꯈ꯭ꯔꯦ ꯍꯧꯖꯤꯛꯇꯤ ꯄꯨꯔꯥ ꯃꯁꯛꯇꯨꯝ ꯃꯁꯛ ꯌꯥꯝ ꯐꯖꯕꯅꯦ
ꯑꯗꯨ ꯃꯁꯛꯇꯨ ꯃꯤꯛꯁꯀꯤ ꯃꯃꯥꯗꯨ ꯑꯁꯨꯝ ꯑꯅꯥꯜ ꯑꯅꯥꯜꯒꯤ ꯃꯆꯥꯅꯦꯕ ꯑꯅꯥꯜꯅꯦ ꯃꯃꯥꯗꯣ ꯑꯗꯨꯒ ꯃꯄꯥꯅ ꯑꯈꯣꯏ ꯔꯣꯡꯃꯩꯅꯦ ꯑꯗꯨꯝꯕꯅꯤꯁꯦ ꯑꯗꯨꯝ ꯃꯤꯛꯁꯀꯤ ꯃꯆꯥꯗꯤ ꯄꯁꯛ ꯌꯥꯝ ꯐꯖꯩꯌꯦꯕꯀꯣ ꯃꯥꯁꯦ ꯄꯁꯛ ꯌꯥꯝ ꯐꯖꯩꯕꯗꯣ ꯀꯣ ꯑꯗꯨꯅꯤ ꯍꯣꯏ ꯂꯥꯏꯅꯁꯨ ꯂꯧꯅꯤꯡꯕꯩꯔ ꯈꯪꯗꯦ ꯃꯕꯨꯛꯁꯨ ꯌꯥꯝ ꯐꯌꯦꯕ ꯑꯗꯨꯒꯤ ꯀꯣ ꯃꯁꯤ ꯎꯝ ꯑꯗꯣ ꯗꯦꯜꯂꯤꯗ ꯑꯗꯨꯝ ꯂꯩ ꯂꯩꯔꯒ ꯍꯣꯠꯅꯕ ꯄꯩꯁꯥꯗꯤ ꯑꯁ ꯌꯥꯝ ꯇꯥꯔꯝꯅꯤꯗ ꯑꯗꯣ ꯃꯤꯁꯦ ꯑꯗꯨꯝ ꯍꯣꯠ ꯍꯣꯠꯅꯕꯗꯤ ꯌꯥꯝ ꯍꯣꯠꯅꯔꯦ ꯑꯗꯣ ꯑꯥꯝ ꯃꯣꯏ ꯗꯣꯛꯇꯔꯁꯤꯡꯅꯁꯨ ꯍꯧꯖꯤꯛ ꯎꯝ ꯑꯦꯝꯁ ꯍꯥꯏꯕ꯭ꯔ ꯗꯦꯛ ꯗꯦꯛ ꯗꯦꯜꯂꯤꯒꯤꯀꯣ ꯍꯣꯏ ꯎꯝ ꯑꯗꯨꯗ ꯌꯦꯡꯕ ꯃꯥꯜꯂꯦ ꯐꯥꯔꯁꯁꯤꯗꯤꯀꯣ ꯑꯗꯨꯗ ꯑꯗꯨꯝ ꯐꯖꯥ ꯀꯟꯅꯗꯤ ꯌꯦꯡꯕ ꯃꯥꯜꯂꯦ ꯑꯗꯨ ꯗꯣꯛꯇꯔꯅ ꯉꯝꯃꯔꯣꯏꯗꯤ ꯍꯥꯏꯕꯅꯦ ꯑꯗꯨ ꯑꯣꯏꯔꯁꯨ ꯑꯗꯨꯝ ꯂꯩꯍꯟꯒ꯭ꯔꯣ ꯍꯥꯏꯅ ꯃꯥꯁꯦ ꯑꯗꯨꯝ ꯀꯩꯅꯣ ꯑꯥ
ꯁ꯭ꯄꯦꯁꯦꯜ ꯋꯥꯔꯗꯠꯇ ꯑꯗꯨꯝ ꯂꯩꯔꯒ ꯑꯥꯏ ꯁꯤ ꯌꯨ ꯗ ꯑꯗꯨꯝ ꯗꯨꯝ ꯂꯩꯕ ꯃꯥꯜꯂꯤ ꯄꯩꯁꯥꯗꯤ ꯐꯖꯅ ꯆꯪꯉꯝꯅꯤ ꯑꯗꯨꯒ ꯃꯣꯏꯖꯦ ꯑꯝ ꯍꯥꯏꯕꯗꯤ ꯑꯗꯨꯝ ꯊꯥ ꯑꯍꯨꯝ ꯃꯔꯤ ꯂꯩꯕ ꯍꯥꯏꯕꯁꯤꯗꯤ ꯌꯥꯝ ꯆꯪꯉꯝꯒꯅꯦꯕ ꯊꯥ ꯑꯍꯨꯝ ꯃꯔꯤꯈꯛ ꯇ ꯑꯣꯏꯔꯝꯃꯔꯣꯏꯗ ꯀꯨꯏꯔꯦꯌꯦ ꯑꯗꯨꯝ ꯆꯪꯒꯤꯕꯒ ꯑꯗꯨꯒ ꯁꯤꯔ‌ꯦ ꯑ ꯁꯤꯔꯤꯌꯁ ꯑꯣꯏꯌꯦ ꯁꯤꯔꯤꯌꯁ ꯑꯣꯏꯗꯦ ꯑꯩꯈꯣꯏ ꯑꯗꯨꯝ ꯅꯛꯅꯕꯅꯤꯅꯀꯣ
ꯍꯣꯏ
ꯇꯥꯕ ꯌꯥꯏ ꯑ ꯑꯗꯨꯝ ꯄꯥꯎꯗꯣ ꯐꯪꯕ ꯌꯥꯏꯕ ꯑꯗꯨꯁꯨ ꯐꯪꯗꯦ ꯈꯨꯗꯛꯇꯀꯣ ꯑꯗꯨꯝ ꯁꯤꯔꯦ ꯍꯥꯏꯔꯤꯒ ꯃꯥꯁꯦ ꯑꯗꯨꯝ ꯁꯠꯇꯣꯛ ꯑ ꯃꯣꯏ ꯃꯥꯒꯤ ꯐꯣꯟꯒꯨꯝꯕ ꯑ ꯚꯤꯗꯤꯑꯣ ꯈꯥꯞꯄꯤꯕ ꯑꯗꯨꯒ ꯎꯝ ꯃꯣꯏꯅ ꯅꯥꯔꯒ ꯂꯩꯕ ꯀꯥꯟꯗ ꯃꯣꯏ ꯑꯥꯏ ꯁꯤ ꯌꯨꯗꯒꯨꯝꯕꯗꯤ ꯃꯤ ꯆꯪꯍꯟꯗꯗꯦꯗꯅꯀꯣ ꯃꯣꯏ ꯆ ꯌꯦꯟꯁꯥꯡ ꯒꯨꯝꯕꯁꯨ ꯐꯖꯅ ꯑꯩꯈꯣꯏꯅ ꯍꯣꯁꯄꯤꯇꯥꯜ ꯗꯒꯤ ꯂꯥꯏ ꯅꯔꯁꯀꯨꯝꯕꯅ ꯑꯗꯨꯝ ꯐꯖꯅ ꯁꯦꯟꯅꯕ ꯃꯥꯜꯂꯦ ꯃꯣꯏꯒꯤ ꯗꯥꯏꯇꯤꯡꯁꯨ ꯑꯗꯣ ꯑꯗꯨ ꯚꯗꯤꯑꯣ ꯀꯥꯞꯄꯤꯕ ꯃꯥꯒꯤ ꯐꯇꯣꯗ ꯎꯕ ꯀꯥꯟꯗꯗꯤ ꯄꯨꯔꯥ ꯆꯍꯤ ꯑꯃ ꯅꯥꯔꯒ ꯐꯔꯒ ꯑꯃꯨꯛ ꯊꯣꯛꯂꯛꯄ ꯀꯥꯟꯗꯒꯤ ꯐꯤꯕꯝꯗꯨꯒ ꯍꯧꯖꯤꯛ ꯑꯃꯨꯛ ꯆꯪꯈꯤꯕ ꯐꯤꯕꯝꯗꯨꯒ ꯈꯪꯉꯦꯕ ꯂꯣꯏꯅ
ꯍꯣꯏ
ꯑꯗꯨꯗꯗꯤ ꯎꯝ ꯅꯨꯡꯁꯥꯁꯨ ꯁꯥꯏꯕ ꯑꯗꯨ ꯃꯇꯝꯗꯣ ꯑꯦꯄ꯭ꯔꯤꯜꯗ ꯄ꯭ꯔꯤꯜꯒꯨꯝꯕ ꯃꯇꯝꯗꯅꯦꯕ ꯅꯨꯡꯁꯥ ꯁꯥꯕꯗꯨ ꯑꯩꯗꯤ ꯀꯣ ꯋꯥ ꯈꯟ ꯃꯥꯒꯤ ꯚꯤꯗꯤꯑꯣꯒꯨꯝꯕ ꯌꯦꯡ ꯑꯗꯨꯒ ꯃꯥꯁꯦ ꯍꯧꯖꯤꯛ ꯎꯝ ꯑꯦꯌꯥꯔꯄꯣꯔꯠ ꯇꯒꯨꯝꯕ ꯃꯥꯁꯦ ꯁꯤꯔꯦ ꯍꯥꯏꯅꯀꯣ ꯑꯗꯨꯝ ꯑꯩꯈꯣꯏꯁꯦ
ꯏꯁ
ꯋꯥꯈꯟ ꯋꯥꯅ ꯑꯃꯨꯛ ꯊꯣꯛ